ꯍꯥ
ꯉꯁꯤ ꯀꯔꯤ ꯀꯔꯤ ꯊꯕꯛ ꯇꯧꯈ꯭ꯔꯒꯦ
ꯉꯁꯤꯗꯤ ꯑꯩ ꯊꯕꯛ ꯁ꯭ꯀꯨꯜꯗꯩ ꯍꯜꯂꯛꯄꯗ ꯉꯥꯏꯔꯤꯌꯦ
ꯑꯣ
ꯀꯩꯍꯤꯟꯖꯥꯡ ꯆꯥꯒꯦ
ꯍꯋꯥꯏ ꯊꯣꯡꯉꯦ
ꯍꯧꯖꯤꯛꯇꯤ ꯁꯥꯕꯅꯤꯅ ꯁꯧꯒ꯭ꯔꯤꯒꯨꯝꯕ ꯀꯥꯡꯁꯣꯏꯒꯨꯝꯕꯅ ꯍ‌ꯦꯟꯅ ꯍꯥꯎꯋꯀꯣ ꯊꯥꯎ ꯊꯨꯝꯁꯤ ꯏꯆꯥ ꯆꯥꯅꯤꯡꯗꯦꯕ
ꯀꯥꯡꯁꯣꯏꯒꯨꯝꯕ ꯁꯂꯥꯗꯀꯨꯝꯕ
ꯑꯥ
ꯁꯤꯅ ꯍꯥꯎꯔꯦ ꯍꯧꯖꯤꯛꯀꯀꯟ
ꯎꯝ ꯅꯪꯗꯤ ꯀ ꯅꯪꯗꯤ ꯀꯩꯖꯥꯛ ꯆꯥꯒꯦ ꯍꯋꯥꯏ ꯆꯥꯌꯦꯕ
ꯑꯧ
ꯑꯥ ꯏꯃꯨꯡ ꯃꯅꯨꯡꯗ ꯑ ꯏꯃꯥ ꯍꯣꯏꯗꯅ ꯑꯌꯦꯛ ꯌꯥꯎꯗꯦ
ꯌꯥꯎꯗꯦ ꯅꯣꯏꯁꯨ ꯌꯥꯎꯗꯕ ꯅꯠꯇ꯭ꯔꯣ
ꯌꯥꯎꯗꯦ
ꯐꯩꯌꯦ ꯑꯅꯥ ꯑꯌꯦꯛ ꯌꯥꯎꯗꯕꯁꯤꯅ
ꯁꯏꯌꯦ ꯑꯅꯥ ꯑꯌꯦꯛ ꯌꯥꯎꯗꯕꯕꯁꯤꯅ ꯑꯅꯥ ꯑꯌꯦꯛ ꯌꯥꯎꯕꯁꯦ ꯅꯨꯡꯉꯥꯏꯇꯦꯗꯅ ꯏꯃꯨꯡ ꯑꯃꯝꯗꯅ ꯍꯦꯛꯇ ꯈꯪꯗꯦꯗ ꯀꯩ ꯍꯥꯏꯗꯣꯏꯅꯣ ꯃꯥ ꯌꯨꯝ ꯊꯥꯗꯣꯛꯄꯁꯨ ꯌꯥꯗꯒꯨꯝꯁꯨ ꯇꯧ ꯑꯅꯥꯕꯗꯣ ꯂꯩꯕꯅꯤꯅ ꯊꯕꯛ ꯑꯃ ꯆꯠꯅꯤꯡꯉꯦ ꯆꯠꯄ ꯌꯥꯗꯒꯨꯝꯁꯨ ꯇꯧ
ꯑꯅꯥꯕꯁꯦ ꯄꯩꯁꯥꯁꯨ ꯁꯦꯜꯁꯨ ꯇꯤꯡꯕ
ꯎꯝ ꯃꯣꯏꯗꯁꯨ ꯃꯁꯥꯁꯨ ꯋꯥꯖꯕ ꯑꯗꯣ ꯍꯧꯖꯤꯛꯀꯥꯟꯗꯤ ꯆꯤꯟꯖꯥꯛ ꯁꯤꯟꯅꯔ ꯈꯪꯗꯦ ꯗꯥꯏꯕꯦꯇꯤꯁ ꯌꯥꯝ ꯍꯦꯟꯒꯠꯂꯦꯀꯣ
ꯍꯦꯜꯂꯦ ꯌꯥꯝꯅ ꯅꯍꯥꯁꯨ ꯑꯍꯜꯁꯨ ꯅꯍꯥꯟꯋꯥꯏꯗꯤ ꯑꯍꯟꯗ ꯈꯛꯇꯪ ꯑꯦ ꯑꯍꯜ ꯑꯣꯏꯁꯜꯂꯛꯑꯗꯤ ꯍꯥꯏꯅꯩ ꯍꯧꯖꯤꯛꯇꯤ ꯅꯍꯥ ꯑꯣꯏꯔꯁꯨ ꯑꯍꯜ ꯑꯣꯏꯔꯁꯨ ꯁꯨ ꯗꯥꯏꯕꯤꯦꯇꯤꯁꯁꯦ ꯑꯌꯥꯝꯕ ꯂꯣꯏ ꯂꯩꯅꯔꯦ ꯍꯥꯏꯕ
ꯍꯣꯏ
ꯗꯥꯏꯕꯤꯦꯇꯤꯁ ꯕꯤꯄꯤꯤꯁꯦ ꯑꯌꯥꯝꯕ ꯂꯣꯏ ꯂꯩꯅꯔꯦ ꯍꯧꯖꯤꯛꯀꯥꯟꯗꯤ
ꯍꯣꯏ ꯑꯗꯨ ꯈꯪꯗꯦ ꯆꯤꯟꯖꯥꯛ ꯁꯤꯅꯔ ꯀꯩꯅꯣ ꯈꯪꯗꯦ
ꯍꯧꯖꯤꯛꯇꯤ ꯍꯥꯔ ꯌꯥꯎꯗꯕ ꯄꯣꯠꯁꯨ ꯂꯩꯇ꯭ꯔꯦ
ꯂꯩꯇ꯭ꯔꯦ ꯑꯗꯨꯅ ꯌꯨꯝꯗ ꯍꯤꯡꯒꯣꯜ ꯅꯣꯏ ꯍꯤꯡꯒꯣꯜ ꯆꯥꯎꯕ꯭ꯔꯣ ꯆꯥꯎꯗꯕ꯭ꯔꯣ
ꯍꯤꯡꯒꯣꯜꯒ ꯂꯩꯇꯦꯗ ꯊꯥꯐꯝ ꯄꯤꯛꯏ
ꯑꯣ ꯍꯤꯡꯒꯣꯜ ꯍꯤꯡꯒꯣꯜꯗꯣ ꯍꯧꯖꯤꯛ ꯏꯁꯥꯒꯤ ꯏꯁꯥꯗ ꯍꯧꯖꯕ ꯏꯟꯖꯥꯡꯖꯤꯗꯤ ꯍꯥꯔꯁꯨ ꯍꯥꯞꯇꯦꯗꯣ
ꯑꫭ ꯁꯤꯅ ꯐꯩꯌꯦ
ꯑꯗꯨꯅ‌ꯦ ꯍꯥꯏꯖ‌ꯦ ꯍꯧꯖꯤꯛꯇꯤ ꯕꯖꯥꯔ ꯂꯩ ꯕꯖꯥꯔꯗꯒꯤꯒ ꯂꯩꯕ ꯏꯟꯖꯥꯡꯗꯨꯗꯤꯒ ꯅꯣꯡꯉꯥꯜꯂꯛꯄꯒ ꯄꯠꯄꯅ ꯍꯥꯟꯗ꯭ꯔꯥ
ꯄꯠꯁꯨ ꯄꯠꯂꯦ ꯑꯗꯒꯤ ꯅꯍꯥꯟꯋꯥꯏꯗꯤ ꯍꯧꯖꯤꯛ ꯊꯣꯛꯏꯕ ꯐꯖꯕꯁꯦ ꯁꯨꯃꯥꯏꯅ ꯐꯪꯉꯝꯗꯦ ꯑꯗꯣ ꯍꯧꯖꯤꯛꯇꯤ ꯍꯥꯔꯗꯣ ꯍꯥꯞꯄꯅꯤꯅ ꯐꯖ ꯐꯖꯕꯁꯤꯁꯨ ꯂꯣꯏ ꯐꯪꯉꯦ ꯍꯥꯏꯕ
ꯍꯣꯏ
ꯄꯣꯠꯁꯨ ꯐꯖꯔꯦ ꯑꯗꯒꯤ ꯀꯨꯏꯅꯁꯨ ꯊꯝꯕꯁꯨ ꯌꯥꯗꯦ ꯍꯥꯔꯗꯣ ꯍꯥꯞꯄꯕꯅꯤꯅ ꯍꯤꯗꯥꯛꯇꯣ ꯆꯥꯏꯔꯕꯅꯤꯅ ꯗ
ꯑ ꯈꯪꯗꯦ ꯇꯧꯔꯤꯁꯦ ꯀꯥꯡ ꯀꯣꯏꯕ ꯆꯠꯂꯣꯏꯗ꯭ꯔꯣ
ꯀꯥꯡ ꯀꯣꯏꯕ ꯆꯠꯇꯣꯏꯅꯦ ꯆꯠꯂꯨꯖꯤ ꯀꯩꯅꯣ ꯑꯉꯥꯡꯒꯩ ꯑꯉꯥꯡꯒꯩꯖꯨ ꯏꯁꯀꯣꯟꯒꯤ ꯀꯥꯡ ꯌ‌ꯦꯡ ꯍꯟꯖꯦ
ꯌꯦꯡꯉꯟꯖꯤ
ꯆꯪꯉꯔꯣꯏꯌꯦ
ꯈꯪꯉꯔꯣꯏ ꯑꯩꯈꯣꯏ ꯍꯧꯖꯤꯛꯇꯤ ꯑꯩꯈꯣꯏ ꯁ꯭ꯋꯥꯏ ꯂꯩꯀꯥꯏꯒꯤ ꯀꯥꯡꯁꯨ ꯏꯆꯤꯡ ꯆꯤꯡꯅꯗ꯭ꯔꯦꯗꯅ
ꯑꯥ
ꯑꯗꯣ ꯍꯧꯖꯤꯛꯇꯤ ꯑꯩꯈꯣꯏ ꯀꯣꯅꯨꯡ ꯀꯥꯡ ꯅꯠꯇꯅ ꯁ꯭ꯀꯨꯜ ꯀꯥꯡ ꯅꯠꯇꯅ ꯌꯦꯡꯍꯟꯕ ꯅꯠꯇꯅ ꯂꯩꯀꯥꯏ ꯀꯥꯡꯖꯤꯗꯤ ꯎꯒꯦ ꯐꯪꯒꯤꯗ꯭ꯔꯦ
ꯐꯪꯉꯔꯣꯏ ꯁ꯭ꯋꯥꯏꯒꯤꯗꯤ
ꯎꯝ
ꯑꯗꯨꯅ ꯏꯁꯀꯣꯟꯒꯤ ꯀꯥꯡꯗꯣ ꯍꯥꯏꯗꯤ ꯍꯌꯦꯡ ꯑꯉꯥꯡꯈꯩ ꯑꯁ ꯀꯥꯡ ꯍꯥꯏꯁꯦ ꯀꯩ ꯀꯩꯅꯣꯖ‌ꯦ ꯈꯪꯉꯔꯣꯏꯕ ꯑꯗꯨꯅ ꯏꯁꯀꯣꯟꯒꯤꯗꯨꯗ ꯄꯨꯔꯒ ꯌꯦꯡꯍꯜꯂꯨꯖ‌ꯦꯕ
ꯌꯦꯡꯍꯜꯂꯨꯁꯦ ꯑꯗꯣ ꯑꯩꯈꯣꯏ ꯑꯩꯅ ꯁꯤ ꯂꯥꯛꯄ ꯀꯨꯝꯗꯗꯤ ꯑꯅꯤꯔꯛꯄꯨꯗꯤ ꯆꯤꯡꯉꯝꯃꯦꯕ ꯂꯩꯀꯥꯏꯒꯤ
ꯑ
ꯒꯤꯜ ꯀꯥꯡꯒ ꯎꯨꯒꯤꯗ꯭ꯔ‌ꯦꯗꯥ
ꯍꯧꯖꯤꯛꯇꯤ ꯂꯩꯀꯥꯏ ꯂꯩꯀꯥꯏꯒꯤ ꯈꯨꯜꯂꯛ ꯁꯨꯃꯥꯏꯅ ꯕꯥꯃꯣꯟ ꯂꯩꯕꯁꯤꯡꯁꯤꯁꯨ ꯑꯝꯇ ꯆꯤꯡꯅꯗ꯭ꯔꯦ
ꯑꯥ ꯑꯩꯈꯣꯏ ꯑꯁꯣꯝ ꯅꯥꯀꯜꯂꯣꯝꯗꯗꯤ ꯃꯌꯥꯝ ꯆꯤꯡꯅꯔꯤꯕꯣ ꯀꯥꯡ ꯌꯥꯝ ꯌꯥꯝꯃꯦ ꯑꯩꯈꯣꯏꯔꯣꯝꯒꯤꯗꯤ ꯑꯩꯈꯣꯏ ꯁꯤꯗꯅ ꯃꯨꯛ ꯀꯥꯡꯁꯤ ꯆꯤꯡꯗꯦꯗꯅ ꯑꯁ ꯑꯩꯈꯣꯏꯔꯣꯝꯒꯤꯗꯤ ꯀꯥꯡ ꯀꯤꫪꯤ ꯀꯤꯔꯤ ꯏꯟꯅꯩꯏꯕꯣ ꯑꯣꯗꫭ ꯀꯥꯡ ꯍꯩꯔꯨꯛ ꯂꯥꯛ ꯑ ꯀꯥꯡꯒꯤ ꯑꯩꯈꯣꯏꯒꯤ ꯍꯩꯔꯨꯛ ꯀꯠꯄꯒꯤꯗꯣ
ꯑꯥ
ꯀꯔꯝꯕꯗ ꯀꯠꯇꯣꯏꯅꯣ ꯈꯪꯗꯦ ꯀꯥꯡꯗꯨ ꯌꯥꯝꯃꯟꯗꯅ
ꯀꯩꯅꯣ ꯍꯧꯖꯤꯛ ꯑ ꯅꯍꯥꯟꯋꯥꯏ ꯂꯥꯏꯔꯤꯛ ꯈꯥꯎ ꯑꯃ ꯌꯥꯟꯖꯤꯜꯂꯒ ꯀꯥꯡꯒꯤ ꯍꯥꯏꯔꯨꯛꯀ ꯂꯥꯛꯄ ꯆꯠꯄꯗꯣ
ꯑꯥꯎ ꯅꯨꯡꯁꯤꯌꯦ ꯃꯤꯉꯣꯟꯗꯒꯤ ꯂꯥꯛꯅꯕꯗ ꯀꯤꯌꯣꯝꯒ ꯂꯥꯛꯄꯗꯣ
ꯑꯧ ꯃꯣꯏꯅ ꯂꯪꯊꯣꯔꯛ ꯃꯣꯏꯅ ꯂꯪꯊꯣꯔꯛꯄ ꯃꯌꯥꯝꯗꯣ ꯈꯨꯜꯂ ꯈꯨꯜꯂꯒ ꯕꯦꯛꯇꯨꯗ ꯍꯥꯞ ꯆꯜꯂꯒ ꯍꯧꯖꯤꯛꯀꯤ ꯑꯉꯥꯡ ꯖꯤꯡꯖꯤꯗꯤ ꯑꯝꯇ ꯆꯠꯇ꯭ꯔꯦ ꯍꯥꯏꯕ
ꯈꯪꯗꯦ ꯅꯨꯡꯁꯤꯗ ꯍꯧꯖꯤꯛꯀꯥꯟ ꯑꯉꯥꯡꯁꯤꯡꯁꯦ
ꯑ ꯍꯧꯖꯤꯛꯀꯥꯟꯗꯤ ꯑꯉꯥꯡꯁꯤꯡꯁꯦ ꯀꯩꯝꯇ ꯑꯌꯥꯝꯕ ꯅꯍꯥꯟꯋꯥꯏ ꯑꯩꯈꯣꯏꯅ ꯈꯉꯛ ꯍꯥꯄꯒ ꯃꯣꯏꯅ ꯍꯧꯖꯤꯛ ꯈꯪꯕꯒ ꯃꯣꯏꯁꯦ ꯀꯩꯝ ꯈꯪꯗ꯭ꯔꯕꯒꯨꯝꯕꯅꯦꯕ
ꯑꯥ ꯈꯪꯗꯦꯗ ꯅꯨꯡꯁꯤꯗ ꯍꯧꯖꯤꯛꯀꯥꯟ ꯃꯇꯝꯁꯦ ꯃꯇꯝꯁꯦ ꯑꯣꯜꯂꯛꯑꯦꯀꯣ
ꯑ
ꯀꯥꯡ ꯃꯇꯝꯗ ꯑꯩꯈꯣꯏ ꯍꯧꯖꯤꯛ ꯍꯌꯦꯡ ꯍꯖꯤꯛꯇ ꯉꯥꯏꯔꯤꯦ ꯀꯥꯡꯁꯦ ꯑꯗꯨꯅ ꯀꯨ ꯇꯨꯡꯗꯒ ꯀꯥꯡ ꯂꯥꯏ ꯈꯨꯣꯏꯔꯕ ꯆꯠꯂꯨꯁꯦ ꯍꯥꯏꯕ
ꯆꯂꯨꯁꯦ
ꯑꯉꯥꯡꯁꯤꯡꯗꯨꯣ ꯀꯨꯅꯨꯡ ꯀꯥꯡꯁꯨ ꯑꯝꯇꯁꯤ ꯈꯨ ꯊꯧꯔꯤꯗꯣ ꯄꯥꯏꯍꯜꯂꯒꯅꯦ ꯂꯥꯏꯟ ꯑꯝꯇ ꯑꯩꯈꯣꯏ ꯍꯟꯃꯜꯂꯨꯁꯦ
ꯀꯥꯉꯃꯤꯆꯔꯥ
ꯑꯥꯎ
ꯌꯥ ꯌꯦ ꯆꯂꯨꯁꯦ
ꯁꯨꯝ ꯀꯥꯟꯗ ꯄꯨꯊꯣꯛꯇꯗꯤ ꯑꯉꯥꯡꯁꯤꯡꯁꯦ ꯆꯠꯄ ꯐꯪꯉꯔꯣꯏꯅꯦ ꯅꯠꯇ
ꯍꯪꯉꯔꯣꯏ
ꯁꯤ ꯍꯦꯛ ꯂꯩꯣꯏꯕꯒ ꯑꯩꯈꯣꯏꯒꯤꯗꯤ ꯀꯥꯡ ꯍꯦꯛ ꯂꯣꯏꯒꯤꯈꯤꯕꯒ ꯑꯃꯨꯛ ꯇꯔꯥꯄꯣꯟ ꯍꯅ ꯑꯃꯨꯛ ꯂꯥꯛꯑꯅꯤ
ꯂꯥꯅꯦ
ꯇꯔꯥꯄꯣꯜ ꯂꯣꯏꯕꯒ ꯑꯃꯨꯛ ꯅꯤꯉꯣꯜ ꯆꯥꯛꯀꯧꯕ ꯀꯩꯀꯥ ꯑꯃꯨꯛ ꯂꯥꯛꯑꯅꯤꯀꯣ ꯗꯤꯋꯥꯂꯤ ꯅꯨꯡꯒꯣꯂꯤ ꯀꯥꯏꯅ ꯅꯨꯡꯁꯤꯌꯦ ꯃꯇꯝꯁꯦ
ꯅꯍꯥꯟꯋꯥꯏꯗꯤ ꯁꯨꯃꯥꯏꯅ ꯀꯥꯡ ꯂꯣꯏꯔꯛꯄꯁꯦ ꯀ꯭ꯔꯤꯁꯅ ꯖꯔꯃꯁꯦ ꯍꯥꯟꯅ ꯑꯁ ꯀ꯭ꯔꯤꯁꯅ ꯖꯔꯃ ꯍꯥꯏꯅ ꯄꯥꯟꯅꯕꯅꯦ ꯍꯧꯖꯤꯛꯇꯤ ꯀ꯭ꯔꯤꯁꯅ ꯖꯔꯃꯒꯁꯦ ꯂꯣꯏ ꯃꯥꯡꯈ꯭ꯔꯦꯕ
ꯀꯥꯎꯕꯨ ꯀꯥꯎꯊꯣꯛꯈ꯭ꯔꯦꯗ ꯀꯨꯏꯁꯅꯗꯔꯃꯒ
ꯅꯣꯏ ꯅꯍꯥꯟꯋꯥꯏ ꯆꯠꯂꯛꯇ꯭ꯔꯣ ꯀ꯭ꯔꯤꯁꯅ ꯖꯔꯃ ꯑꯁ ꯑꯩꯈꯣꯏꯗꯤ ꯏꯁꯀꯣꯟ ꯅꯛꯄꯒꯤ ꯏꯁꯀꯣꯟꯜꯗ ꯑꯩ ꯑꯗꯨꯝ ꯆꯠꯂꯦ
ꯑꯩꯈꯣꯏꯁꯨ ꯆꯠꯂꯛꯦꯣꯅꯨꯡꯗ ꯆꯠꯂꯛꯑꯦ ꯑꯩꯈꯣꯏꯅ꯭ꯔꯤꯁꯅ ꯖꯔꯃꯒꯁꯦ ꯑꯩꯈꯣꯏꯗꯤꯣꯡ ꯆꯂꯛꯏꯅꯦꯕ ꯕ ꯑꯥ ꯑꯗꯨꯗ ꯑꯥꯗꯩꯅꯅꯦ ꯑꯥ ꯀꯩꯅꯣ ꯀꯣꯅꯨꯡꯗꯨꯕꯨ ꯈꯣꯡ ꯂꯥꯛꯏꯅꯦꯀꯣ ꯂꯤꯁꯣꯗꯒ ꯇꯣꯡꯉꯒ ꯂꯥꯛꯑꯦ ꯁꯋꯥꯏꯗꯤ ꯂꯤꯁꯣ ꯌꯥꯝ ꯆꯠꯅꯔꯝꯃꯤꯗꯅ ꯅꯤꯁꯣꯗꯒ ꯇꯣꯡꯉꯒ ꯀ꯭ꯔꯤꯁꯅꯖꯔꯃ ꯊꯅꯥꯖꯔꯃꯁꯦ
ꯑꯩꯈꯣꯏꯗꯤ ꯁ꯭ꯀꯣꯟꯁꯦ ꯅꯛꯄꯅꯤꯅ ꯁ꯭ꯀꯣꯟꯁꯤꯗ ꯑꯗꯨꯝ ꯑꯩꯈꯣꯏ ꯈꯔ ꯍꯧꯅꯔꯀꯥꯟꯗ ꯏꯃꯥꯟꯅꯕꯤꯁꯤꯡꯁꯦ ꯍꯧꯅꯔ ꯑꯗꯨꯒꯒ
ꯎꯝ ꯃꯇꯝꯗꯣ ꯐꯪꯉꯔꯣꯏꯗ ꯍꯧꯖꯤꯛꯇꯤ
ꯐꯪꯉꯔꯣꯏ ꯍꯧꯖꯤꯛꯇꯤ ꯑꯉꯥꯡꯁꯤꯡꯗꯤ ꯀ꯭ꯔꯤꯁꯅ ꯖꯔꯃꯁꯦ ꯀꯩꯅꯣ ꯀ꯭ꯔꯤꯁꯅ ꯖꯔꯃ ꯍꯪꯕ ꯅ ꯃꯣꯏ ꯈꯪꯉꯔꯣꯏꯕ
ꯈꯪꯉꯔꯣꯏ
ꯑꯗꯒꯤ ꯀꯩꯅꯣ ꯒꯤ ꯀꯥꯡꯒꯤ ꯍꯥꯏꯔꯁꯨ ꯀꯥꯡꯕꯨꯗꯤ ꯑꯩꯈꯣꯏꯅ ꯕꯥꯃꯣꯟꯗ ꯀꯩꯗ ꯆꯠꯄꯅꯤꯅ ꯀꯥꯡ ꯀꯥꯡꯒꯦꯗ ꯆꯠꯄꯅꯤꯅ ꯑꯗꯨꯝ ꯎꯕꯅꯤꯅ ꯑꯗꯨꯝ ꯈꯪꯉꯅꯤꯅ ꯁꯤ ꯀꯥꯡꯒꯤꯅꯤ ꯑꯗꯨꯒꯤ ꯂꯥꯏꯅꯤ ꯑꯗꯨꯅꯤ ꯃꯤꯅꯤ ꯍꯥꯏꯥꯏꯕꯖꯥ
ꯍꯣꯏ
ꯀ꯭ꯔꯤꯁꯅ ꯖꯔꯃꯥ ꯍꯥꯏꯁꯤꯗꯤ ꯁꯨꯈꯪ ꯈꯪꯉꯔꯣꯏꯕ
ꯉꯔ ꯑꯩꯈꯣꯏꯅ ꯊꯥꯏꯅ ꯈꯣꯏꯕꯣꯛ ꯂꯩꯔꯤꯉꯩꯗ ꯑ ꯀ꯭ꯌꯥ ꯆꯣꯏꯇꯦ ꯆꯣꯡꯕꯒꯖꯦ ꯌꯥꯝ ꯆꯠꯂꯛꯑꯦꯕ꯫ ꯆꯥꯂꯤ ꯖꯒꯣꯏ ꯁꯥꯕ ꯈꯣꯠꯄ ꯌꯥꯝ ꯅꯨꯡꯁꯤꯌꯦ ꯑꯁ ꯑꯗꯨ ꯂꯣꯏꯔꯒ ꯈꯦꯆꯤꯒ ꯆꯥꯕꯗꯣ ꯌꯥꯝ ꯍꯥꯎꯋꯦ ꯍꯥꯏꯕ꯫
ꯑꯥꯎ
ꯅꯪꯗꯤ ꯆꯠꯂꯛꯇ꯭ꯔꯣ?
ꯆꯠꯂꯦ ꯑꯈꯣꯏꯖꯨ ꯁꯤꯗ ꯕꯥꯃꯣꯟꯖꯦ ꯅꯛꯑꯦꯕ꯫
ꯑꯥ
ꯑꯗꯨꯗ ꯑꯗꯨꯝ ꯆꯠꯂꯦ꯫
ꯑꯣ ꯃꯇꯝꯗ ꯏꯆꯥꯖꯤꯡꯁꯦ ꯍꯧꯖꯤꯛꯇꯤ ꯀ꯭ꯔꯤꯁꯅ ꯖꯔꯃ ꯀꯥꯏꯒꯗꯣ ꯊꯧꯔꯥꯅꯤ ꯖꯔꯃꯒꯗꯣ ꯑꯈꯣꯏꯖꯨ ꯀꯥꯎꯊꯣꯔꯛꯑꯦꯗ ꯁꯨꯝ-ꯁꯨꯝ ꯅꯠꯇ꯭ꯔꯥ?
ꯍꯣꯏ ꯑꯗ ꯀ꯭ꯔꯤꯁꯅ ꯖꯔꯃ ꯆꯠꯂꯨꯔꯦ ꯊꯧꯔꯥꯅꯤ ꯖꯔꯃ ꯑꯃꯨꯛ ꯇꯥꯡ ꯀꯌꯥꯅꯣꯅ ꯑꯃꯨꯛ ꯌꯦꯡꯉꯒ ꯑꯃꯨꯛ ꯊꯧꯔꯥꯅꯤꯖ ꯖꯔꯃꯒꯤ ꯑꯃꯨꯛ ꯂꯥꯡꯕ ꯑꯗꯩ ꯀ꯭ꯔꯤꯁꯅ ꯖꯔꯃꯒꯤ ꯑꯃꯨꯛ꯫ ꯑꯗꯒꯤ ꯁꯤ ꯆꯠꯂꯨꯕꯁꯤꯗ ꯑꯁ ꯂꯥꯏꯗꯤ ꯂꯥꯏꯙꯤꯁꯦ ꯂꯩꯔꯛꯀꯗꯣꯏꯅꯦ ꯑꯗꯨꯒ ꯂꯥꯏꯙꯤꯁꯦ ꯂꯩꯔꯛꯑꯒ ꯑꯈꯣꯏ ꯑꯃꯅꯤ ꯍꯧꯅꯔꯒ ꯂꯥꯏꯙꯤꯁꯦ ꯂꯩꯅꯔꯛꯇꯣꯏꯅꯤ ꯅꯨꯄꯥ-ꯅꯨꯄꯤ ꯅꯨꯄꯥ- ꯅꯨꯄꯤ ꯖꯦ ꯂꯩꯅꯔꯒ ꯑꯗꯨꯒ ꯂꯥꯏꯙꯤꯒ ꯁꯥꯟꯅꯗꯣꯏꯅꯦꯕ꯫
ꯍꯣꯏ
ꯍꯧꯖꯤꯛꯀꯥꯟ ꯑꯉꯥꯡꯖꯤꯡꯖꯤꯗꯤ ꯂꯥꯏꯙꯤ ꯁꯥꯟꯅꯕꯁꯨ ꯍꯩꯇ꯭ꯔꯦ꯫
ꯍꯩꯇ꯭ꯔꯦ ꯍꯧꯖꯤꯛꯇꯤ ꯑꯉꯥꯡꯖꯤꯡꯁꯦ ꯂꯥꯏꯔꯤꯛ ꯊꯥꯏꯅꯩ ꯂꯥꯏꯔꯤꯛꯀ ꯍꯧꯖꯤꯛꯀ ꯂꯥꯏꯔꯤꯛꯀꯖꯨ ꯑꯃꯨꯛ ꯈꯦꯠꯅꯔꯛꯑꯦꯗꯣ꯫
ꯑꯗꯨꯅ ꯂꯥꯏꯔꯤꯛꯁꯦ ꯑꯃꯨꯛ ꯁ꯭ꯀꯨꯜ ꯍꯜꯂꯛꯑꯅꯤ ꯑꯉꯥꯡꯖꯦ ꯁꯪꯗ꯭ꯔꯦꯕ ꯂꯥꯏꯔꯤꯛ ꯁ꯭ꯀꯨꯜ ꯍꯦꯛ ꯍꯜꯂꯛꯄꯒ ꯑꯃꯨꯛ ꯇꯨꯏꯁꯟ ꯆꯠꯅ ꯅꯕ ꯍꯣꯠꯅ
ꯑꯥ ꯇꯧꯔꯤꯅꯦ
ꯍꯥꯟꯅ ꯇꯨꯏꯁꯟ
ꯅꯦꯛ ꯍꯜꯂꯛꯄꯒ ꯉꯥꯃꯛ ꯇꯧꯊꯣꯛꯎ ꯑꯗꯨ ꯇꯧꯊꯣꯛꯎꯅ ꯑꯉꯥꯡꯖꯤꯡꯖꯦ ꯁꯪꯗ꯭ꯔꯦ ꯍꯥꯏꯕ ꯑꯉꯥꯡꯖꯤꯕꯣꯛꯄꯗ ꯁꯥꯟꯅꯕꯝ ꯇꯥꯏꯃꯤꯡꯖꯦ ꯁꯟꯗꯦ ꯅꯠꯇꯅ ꯁꯪꯗ꯭ꯔꯦꯕ꯫꯫
ꯍꯣꯏ ꯁꯟꯗꯦ ꯅꯨꯃꯤꯠꯀꯖꯤꯗꯤ ꯄꯨꯔꯥ ꯐ꯭ꯔꯤꯅꯦ꯫
ꯑꯥꯎ ꯑꯗꯨꯝ ꯀꯥꯟꯗꯅꯦ ꯁꯥꯟꯅꯕ ꯑꯩꯈꯣꯏꯅ ꯄꯨꯊꯣꯛꯄ ꯍꯥꯏꯖꯦ꯫ ꯁꯨꯝ ꯀꯥꯟꯗ ꯄꯨꯊꯣꯛ ꯁꯨꯝ ꯀꯥꯟꯗ ꯃꯣꯏꯖꯦ ꯑꯦ ꯁꯤꯒꯤ ꯃꯐꯝꯖꯤꯗ ꯄꯨꯊꯣꯛꯑꯀꯥꯟꯗ ꯃꯣꯏ ꯃꯁꯥꯗꯁꯨ ꯈꯔ ꯐ꯭ꯔꯦꯁ ꯑꯣꯏꯖꯩꯗꯅ
ꯍꯣꯏ
ꯅꯣꯏꯗꯤ ꯀꯩ ꯃꯊꯦꯜ ꯆꯥꯔꯒꯦ?
ꯑꯩꯈꯣꯏ ꯉꯁꯤ ꯀꯩꯅꯣ ꯆꯥꯏ ꯑ ꯄꯥꯟ ꯏꯔꯣꯟꯕ ꯆꯥꯏꯌꯦ꯫ ꯀꯣꯕꯤ ꯑꯃ ꯀꯥꯡꯒꯧ ꯉꯧꯋꯦ
ꯊꯥꯡꯖꯤꯡ ꯌꯥꯎꯗ꯭ꯔꯣ ꯄꯥꯟ ꯏꯔꯣꯝꯕꯗꯣ?
ꯊꯥꯡꯖꯤꯡꯗꯤ ꯌꯥꯎꯔꯛꯇ꯭ꯔꯦ꯫ ꯄꯥꯟꯗꯪ ꯑꯣꯏ ꯂꯣꯜꯂꯦ ꯄꯥꯟꯗꯣ ꯅꯧꯔꯤꯕꯅꯤꯅ ꯈꯔ ꯅꯧꯔꯨꯕꯅꯤꯅ ꯑꯩꯈꯣꯏꯒꯤ ꯅꯥꯟ-ꯅꯥꯟ ꯥꯅꯥꯡ ꯂꯥꯎꯕꯝ ꯂꯩꯗꯥꯏꯅꯦ꯫
ꯑꯥ
ꯑꯗꯨ ꯇꯧꯔꯤꯌꯦ꯫
ꯑꯣ
ꯂꯤꯗ꯭ꯔꯤꯕ ꯄꯥꯟꯗꯣ ꯑꯗꯨꯅ ꯏꯔꯣꯝꯕꯕꯨꯗꯤ ꯍꯥꯎꯋꯦ꯫ ꯑꯗꯨꯇꯥꯁꯨ ꯈꯤꯇꯪ ꯅ ꯅꯪ ꯂꯥꯎꯕ
ꯑꯣ ꯊꯥꯡꯖꯤꯡꯒꯁꯤ ꯅꯍꯥꯟꯋꯥꯏꯒꯤ ꯊꯥꯡꯖꯤꯡ ꯉꯥꯛꯁꯛ ꯉꯥꯡꯕꯤ ꯃꯔꯨ ꯉꯥꯛꯁꯛ ꯉꯥꯡꯕꯤ ꯃꯔꯨ ꯑꯆꯧꯕꯒꯗ ꯎ ꯎꯈꯤꯗ꯭ꯔꯦꯗ ꯍꯧꯖꯤꯛꯀꯥꯟꯗꯤ
ꯑꯗ ꯊꯥꯡꯖꯤꯡꯒꯤ ꯍꯦꯛꯄ ꯃꯄꯥꯗꯒ ꯑꯩꯈꯣꯏ ꯂꯣꯏꯨꯔꯒ ꯍꯤꯗꯒ ꯇꯥꯎꯔꯒ ꯆꯠꯄꯗꯣ ꯆꯥꯕ ꯊꯨꯝꯃꯦ ꯃꯤ ꯍꯥꯏꯕꯣ ꯌꯥꯝ ꯍꯥꯎꯋꯦ ꯑꯗꯨꯗꯣ ꯂꯣꯏꯔꯒ ꯑꯩꯈꯣꯏ ꯏꯁꯤꯡꯗꯒ ꯇꯥꯕ ꯂꯩꯗꯥꯏꯅꯦ
ꯑꯥ
ꯑꯗꯨ ꯌꯥꯝ
ꯅꯍꯥꯟꯋꯥꯏ ꯄꯨꯈ꯭ꯔꯤꯗ ꯄꯨꯈ꯭ꯔꯤꯗ ꯀꯩꯅꯣ ꯇꯧꯕꯁꯦ ꯁꯦ ꯊꯥꯡꯖꯤꯡ ꯀꯥꯏꯔꯒ ꯂꯩꯕꯁꯦ ꯄꯣꯂꯥꯡ ꯑꯃ ꯇꯧꯔꯀꯥꯟꯗ ꯀꯣꯠꯁꯤꯜꯂꯦ ꯆꯩ ꯀꯤꯔꯒ ꯄꯣꯂꯥꯡꯁꯤꯗ ꯀꯣ ꯀ ꯊꯜꯂꯒ ꯑꯗꯨꯃꯥꯏꯅ ꯇꯧꯔꯒ ꯂꯧꯈꯠꯂꯒ ꯑꯗꯨꯝ ꯆꯥꯔ ꯄꯨꯈ꯭ꯔꯤꯗꯒꯤ ꯑꯗꯨꯝ ꯄꯨꯈ꯭ꯔꯤ ꯃꯅꯨꯡꯒꯤ ꯑꯗꯨꯝ ꯆꯥꯗꯣꯏꯅꯦ ꯑ ꯑꯣꯏꯌꯦꯕ ꯑꯣ ꯐꯔꯦ ꯐꯔꯦ ꯑꯗꯨꯒ ꯍꯌꯦꯡ ꯀꯥꯡꯒꯤ ꯀꯣꯏꯕ ꯆꯠꯂꯝꯗꯥꯏꯗ ꯄꯥꯎꯗꯣ ꯑꯃꯨꯛ ꯐꯥꯎꯅꯔꯁꯤ ꯊꯃꯒꯦ ꯀꯣ ꯑ